ꯁꯤ
ꯇꯥꯕ꯭ꯔꯣ
ꯑ ꯇꯥꯔꯦ ꯇꯥꯔꯦ ꯇꯥꯔꯦ ꯚꯣꯂꯨꯝꯁꯤꯗꯤ ꯚꯣꯂꯨꯝꯁꯤꯗꯤ ꯂꯤꯃꯤꯠ ꯂꯤꯃꯤꯠ ꯇꯧꯅꯤꯅꯦ ꯂꯤꯃꯤꯠ ꯇꯥꯈ꯭ꯔꯦꯅꯦꯕꯣꯁꯤꯗꯤ
ꯅꯪ ꯍꯣꯂꯣ ꯅꯪ ꯏꯗꯦ ꯃ ꯈꯣꯟ ꯀꯟꯅ
ꯎꯝ ꯎ ꯎꯝ ꯀꯔꯤ ꯍꯥꯏꯕ
ꯇꯕ꯭ꯔꯣꯕ
ꯑꯩꯒꯤ ꯐꯣꯟꯁꯤꯗꯤ ꯚꯣꯂꯨꯝ ꯂꯤꯃꯤꯠ ꯇꯥꯟ ꯇꯕꯒꯤ ꯑꯃꯐꯥꯎ ꯉꯝꯗ꯭ꯦꯅꯦ
ꯑꯣ ꯑꯩꯒꯤ ꯃꯈꯣꯟꯁꯦ ꯐꯖꯅ ꯇꯥꯕ꯭ꯔꯥ ꯇꯥꯗꯦ ꯍꯜꯂꯣ ꯑꯩꯒꯤ ꯑꯩꯒꯤ ꯃꯈꯣꯟ ꯇꯥꯕ꯭ꯔꯣ
ꯇꯥꯔꯦ ꯇꯥꯔꯦ ꯇꯥꯔꯦ
ꯆꯥꯛ ꯆꯥꯕꯤꯔꯕꯣ
ꯑ ꯆꯥꯒꯔꯦꯗ
ꯀꯔꯤ ꯏꯟꯁꯥꯡ ꯆꯥꯕ꯭ꯔꯣ
ꯑꯁ ꯉꯁꯤꯗꯤ ꯄꯤꯔꯅꯤ ꯆꯥꯌꯦꯅꯦ
ꯑꯁ ꯕꯤꯔꯌꯥꯅꯤ ꯆꯤꯛꯀꯟ ꯔꯣ ꯃꯇꯟ ꯔꯣ ꯀꯔꯤ ꯀꯔꯝꯕ ꯕꯤꯔꯌꯥꯅꯤ
ꯃꯇꯟ ꯕꯤꯔꯌꯥꯅꯤ ꯃꯇꯟ ꯄꯤꯔꯅꯤ ꯑꯥ ꯍꯣꯏ ꯍꯧꯔꯦꯗ ꯑꯗꯨꯒ ꯆꯥꯅꯤꯡꯕꯩ ꯆꯥꯅꯤꯡꯗꯕꯒꯤ ꯃꯇꯟꯅ ꯈꯔ ꯌꯥꯝꯃꯒ ꯌꯥꯝꯅ ꯍꯥꯞꯆꯂꯒ ꯆꯥꯕꯤꯈ꯭ꯔꯦ
ꯑꯠꯆꯥ ꯑꯠꯆꯥ ꯅꯩꯊꯔꯦꯕ
ꯎꯝ ꯑꯗꯣ ꯅꯪꯗꯤ ꯀꯔꯤ ꯢꯟꯁꯥꯡ ꯆꯥꯕꯔꯣꯅꯦ
ꯑꯩꯗꯤ ꯌꯦꯔꯨꯝ ꯆꯥꯏꯗ
ꯉꯁꯤꯗꯤ ꯉꯁꯤꯗꯤ ꯑꯣꯈꯦ
ꯋꯥꯔꯜ ꯀꯞ ꯌꯦꯡꯕ꯭ꯔꯣ
ꯋꯥꯔꯜ ꯀꯞ ꯌꯦꯡꯉꯒ ꯂꯩꯕ ꯑꯗꯣ ꯑꯥ ꯏꯆꯤꯞꯀ ꯕꯦꯜꯁꯤꯌꯝꯒꯤꯗꯣ ꯌꯦꯡꯁꯤ ꯌꯦꯡꯕꯤꯌꯅꯦ
ꯍꯧꯖꯤꯛ ꯌꯦꯡꯂꯤꯕ꯭ꯔꯣ
ꯍꯥ
ꯍꯧꯖꯤꯛ ꯌꯦꯡꯂꯤꯕ꯭ꯔꯣ
ꯍ ꯍꯧꯖꯤꯛꯀꯤ ꯌꯦꯉꯦ ꯌꯦꯡꯗ꯭ꯔꯦꯗ ꯃꯨꯊꯣꯛ ꯄꯨꯁ ꯊꯝꯈꯔꯦꯅꯦ
ꯑꯣ ꯑ ꯅꯨꯡꯉꯥꯏꯇꯕꯅꯤꯗ ꯅꯪ ꯀꯔꯝꯕ ꯑꯔꯖꯦꯟ ꯆꯤꯅꯥ ꯔꯣ ꯄꯣꯔꯇꯨꯒꯜ ꯔꯣ ꯅꯪ
ꯑꯁ ꯑꯩꯗꯤ ꯑꯔꯖꯦꯟꯇꯤꯅꯥ ꯅꯤꯅꯦ ꯃꯦꯁꯤ ꯅꯤꯅꯦ
ꯃꯦꯁꯤꯔꯣ ꯑꯩꯗꯤ ꯑꯩꯗꯤ ꯔꯣꯅꯥꯜꯗꯣ ꯗꯣꯅꯤ ꯍꯩ
ꯑꯁ ꯑꯗꯨꯗꯤ ꯑꯗꯨꯗꯤ ꯀꯅꯥ ꯋꯥꯜ ꯀꯞ ꯇ꯭ꯋꯦꯟꯇꯤ ꯇ꯭ꯋꯦꯟꯇꯤ ꯁꯤꯁ ꯀꯅꯥ ꯈꯥꯏꯒꯔ
ꯑꯦ ꯔꯣꯅꯥꯜꯗꯣ ꯉꯝ ꯄꯅꯤꯗ
ꯑꯦ ꯃꯥꯗꯨ ꯁꯅꯨꯒ ꯃꯣꯏ ꯍꯥ
ꯑꯗꯨ ꯅꯉꯝ ꯃꯅꯤ
ꯔꯣꯜꯅꯥꯟꯗꯣ ꯁꯨꯡꯉꯝ ꯉꯝꯃꯔꯣꯏ ꯔꯣꯜ ꯔꯣꯜꯅꯥꯟꯗꯣꯗꯤ ꯁꯨꯡꯉꯝ ꯉꯝꯃꯔꯣꯏ ꯔꯣꯜ ꯇꯧꯒꯗꯤ ꯃꯤ ꯐꯤꯌꯨ ꯃꯤꯠ ꯐꯌꯨ ꯐꯖꯩ ꯇꯤꯐꯤꯟꯗ ꯐꯠꯆꯩ ꯑꯗꯨꯗꯨꯅꯤ ꯑꯁꯦꯟ ꯇꯥꯏꯒꯤꯗꯤ ꯑꯦꯇꯦꯛꯀꯤꯡ ꯐꯖꯕꯒꯤ ꯑꯦꯇꯦꯛꯀꯤꯡ ꯐꯖꯕꯒꯤ ꯑꯦꯠ ꯕꯥꯟꯇꯦꯁ ꯌꯥꯝꯅ ꯂꯩꯔꯤꯌꯦ
ꯑꯥꯔꯖꯦꯟꯇꯤꯅꯥꯗꯨ ꯁꯤꯛꯁ ꯊꯥꯔꯇꯤ ꯑꯦ ꯑꯦꯝꯗꯅꯤ ꯌꯦꯡꯕ꯭ꯔꯣ
ꯍꯥ
ꯄꯨꯡ ꯇꯔꯨꯛ ꯃꯈꯥꯏꯗ ꯅꯠꯇ꯭ꯔꯣ ꯑꯥꯔꯖꯦꯟꯇꯤꯅꯥꯒꯤꯗꯣ ꯑꯌꯨꯛꯇ ꯑꯥꯔꯖꯦꯟꯇꯤꯅꯥꯒꯤ ꯃꯦꯠꯁꯇꯨꯕꯨ ꯍꯟꯆꯤꯛ
ꯍꯟꯆꯤꯛ ꯂꯩꯕ ꯅꯠꯇ꯭ꯔꯣ ꯑꯔꯖꯦꯟꯇꯤꯅꯥꯒꯤ ꯑꯩ ꯒꯤ ꯃꯦꯠꯆꯇꯣ ꯑꯥꯔꯖꯦꯟꯇꯤꯅꯥꯒꯤꯗꯣ
ꯑꯩꯒꯤ ꯕꯣꯜꯂꯨꯝꯁꯤꯗꯤ
ꯚꯣꯜꯂꯨꯝ ꯃꯦꯜꯂꯣ ꯚꯣꯂꯨꯝ ꯕꯇꯟꯗ ꯃꯇꯨꯡꯟꯗ ꯋꯂꯨꯝ ꯄꯤꯌꯣ
ꯄꯣꯂꯨꯝ ꯄꯤꯔꯨꯁꯨ ꯄꯣꯂꯨꯝꯗꯤ ꯐꯨ ꯄꯣꯂꯨꯝ ꯚꯣꯂꯨꯝꯗ ꯐꯨꯜ ꯄꯤꯈ꯭ꯔꯦꯗꯣ ꯅꯪꯒꯤꯗꯤ ꯅꯪꯒꯤꯗꯤ ꯁꯨꯝꯇꯞ ꯇ ꯇ ꯐꯖꯅ ꯀ꯭ꯂꯤꯔ ꯇꯥꯒꯤꯅꯦ
ꯑꯦꯗꯖꯁ ꯇꯧꯑꯣ ꯕꯣꯂꯨꯝꯗꯤ ꯕꯣꯂꯨꯝꯗꯤ ꯑꯦꯖꯁ ꯇꯧꯑꯣ ꯃꯦꯗꯤꯌꯥ ꯃꯦꯗꯤꯌꯥꯒꯤꯗꯨ ꯌꯥꯝ ꯄꯤꯑꯣ ꯑꯦꯗꯖꯁ ꯇꯧ
ꯃꯤꯗꯤꯌꯥꯒꯤ
ꯔꯣꯂꯨꯝꯗꯨ ꯑꯦꯗꯖꯁ ꯇꯧꯕ ꯋꯣꯂꯨꯝꯗ ꯅꯝꯃꯒ ꯑꯣꯞꯁꯟ ꯇ
ꯑꯗꯨ ꯑꯣ ꯀꯣꯜ ꯇꯧꯔꯗꯤ ꯎꯝ ꯀꯣꯜ ꯇꯧꯔꯗꯤ ꯚꯣꯂꯨꯝ ꯑꯃꯛ ꯀꯣꯜ ꯇꯧꯔꯗꯤ ꯃꯤꯗꯤꯌꯥꯒꯤ ꯕꯣꯂꯨꯝꯗꯣ ꯑꯦꯠꯆꯦꯁ ꯇꯧꯕ ꯌꯥꯗꯦꯅꯦ
ꯑꯁ ꯑꯣꯞꯁꯟ ꯊꯣꯛꯇ꯭ꯔꯣ ꯇꯤꯛ ꯃꯥꯔꯛꯀꯨꯝꯕꯗꯨ ꯗꯣꯠ
ꯊꯣꯛꯇꯦ ꯀꯣꯜꯒꯤ ꯀꯣꯜꯒꯤ ꯕꯣꯜꯂꯨꯝ ꯊꯣꯛꯋꯦ
ꯚꯣꯂꯨꯝ ꯅꯝꯕ ꯀꯥꯟꯗ
ꯀꯔꯤꯒꯤꯅꯣ ꯀꯔꯤ ꯄ꯭ꯔꯣꯕ꯭ꯂꯦꯝ ꯂꯩꯔꯕꯅꯣꯕ ꯐꯣꯟꯁꯦꯀꯣ ꯎꯝ ꯑꯗꯨ ꯅꯪ ꯑꯗꯨ ꯅꯪꯗꯤ ꯑ ꯄꯣ ꯄꯣꯔꯇꯨꯒꯜꯅ ꯄꯣꯔꯇꯨꯒꯜꯅ ꯄꯣꯔꯇꯨꯒꯜꯗ ꯑꯍꯥꯟꯕ ꯁꯄꯣꯔꯁ ꯇꯧꯔꯗꯤ ꯁꯦꯀꯦꯟꯗꯤ ꯀꯅꯥꯕꯨ ꯄꯤꯒꯅꯤ
ꯖꯔꯃꯅꯤ
ꯖꯔꯃꯅꯤ ꯅꯪꯒꯤ ꯆꯔꯃꯅꯤꯗꯨꯗꯤ ꯑꯩꯒꯤ ꯐ꯭ꯔꯥꯟꯁꯅ ꯅꯩꯈꯥꯏꯔꯤꯅꯦꯃꯦ
ꯍꯥꯥ ꯁꯥꯁꯇꯤ ꯌꯥꯔꯔꯣꯏꯗ
ꯑꯑ ꯍꯟꯗꯛꯀꯤ ꯍꯟꯇꯛꯀꯤꯅꯦꯀꯣ ꯑ ꯑꯆꯦ ꯑꯆꯦꯅꯥꯅ ꯀꯔꯤ ꯀꯨꯝꯕꯥ ꯆꯩꯅꯥꯅ ꯂꯥꯎꯗꯕ ꯌꯦꯡꯉꯣꯒꯣ ꯐ꯭ꯔꯥꯟꯁꯇꯤ ꯂꯦꯀꯣ
ꯑꯣ ꯄꯣꯔꯇꯨꯒꯜꯅ ꯁꯣꯏꯗꯅ ꯂꯧꯔꯅꯤ ꯑꯩꯒꯤꯗꯤ
ꯎꯝ ꯄꯣꯔꯇꯨꯒꯜ ꯁꯨꯡꯉꯝ ꯉꯝꯃꯔꯣꯏ ꯄꯣꯔꯇꯨ ꯒ ꯄꯣꯔꯇꯨꯒꯜꯗꯤ ꯇꯅꯦ
ꯑꯩꯁ
ꯎꯝ ꯑꯩꯗꯤ ꯑꯥꯔꯇꯦꯟꯖꯤꯅꯥ ꯐ꯭ꯔꯦꯟꯁ ꯑꯗꯨꯒ ꯅꯠꯇꯦ ꯅꯠꯇꯦ ꯄꯨꯡ ꯑ ꯄꯨꯡ ꯃꯥꯄꯟ ꯃꯈꯥꯏꯒꯤ ꯁꯄꯦꯟꯒꯤ ꯃꯦꯠꯁꯇꯣ ꯀꯌꯥ ꯀꯌꯥꯃꯛ ꯃꯥꯏꯊꯤꯕ ꯃꯦꯛꯁ ꯐꯣꯟꯅꯦ
ꯐꯖꯁꯨ ꯐꯖꯗꯦ
ꯈ꯭ꯋꯥꯏ ꯈ꯭ꯋꯥꯏꯗꯒꯤ ꯂꯥꯏꯕ ꯀ꯭ꯂꯕ ꯑꯗꯨꯗꯁꯨ ꯉ ꯉꯝ
ꯉꯝ
ꯐꯣꯏꯕ ꯉꯝꯗꯕ
ꯗꯥꯔꯔꯣꯏ
ꯑꯦ ꯁ꯭ꯄꯦꯟꯗꯤ ꯁ꯭ꯄꯦꯟꯗꯤ ꯌꯥꯔꯔꯣꯏ ꯁ꯭ꯄꯦꯟꯗꯤ ꯁ꯭ꯄꯦꯟꯗꯤ ꯂꯥꯏꯕꯛ ꯂꯥꯏꯕꯛ ꯌꯥꯔꯗꯤ ꯀ꯭ꯋꯥꯇꯔ ꯑ ꯅꯣꯛ ꯑꯥꯎꯠ ꯆꯠꯀꯅꯤ ꯂꯥꯏꯕꯛ ꯌꯥꯔꯗꯤ ꯅꯣꯀ ꯑꯥꯎꯠ ꯆꯠꯀꯅꯤ ꯅꯠꯇ꯭ꯔꯗꯤ ꯉꯝꯃꯣꯏ
ꯅꯣꯛ ꯑꯥꯎꯠ ꯁ꯭ꯇꯦꯖꯇꯤ ꯌꯧꯒꯅꯤ
ꯌꯥꯥꯎ ꯌꯥꯎꯔꯗꯤꯀꯣ ꯎꯝ ꯍꯥꯏ ꯃꯥ ꯀ꯭ꯋꯥꯇꯔ ꯐꯥꯏꯅꯦꯜ ꯑ ꯀ꯭ꯋꯥꯇꯔ ꯐꯥꯏꯅꯦꯜꯗꯤ ꯌꯧ ꯕ ꯉꯝꯗꯦ
ꯑꯦ ꯌꯧꯔꯣꯏ ꯌꯧꯔꯣꯏ ꯉꯁꯤꯁꯨ ꯗ꯭ꯔꯣ ꯇꯥꯔꯦ ꯍꯌꯦꯡ ꯑꯃꯨꯛ ꯁꯟꯅꯕ ꯀꯥꯟꯗ ꯗ꯭ꯔꯣ ꯇꯥꯔꯗꯤ ꯌꯥꯔꯔꯣꯏ
ꯑꯗꯨꯅꯦ ꯑꯗꯨꯅꯤꯅꯦ ꯀꯣ ꯀꯣꯄꯥ ꯀꯣꯄꯥ ꯕꯔꯗꯦꯗꯣ ꯀꯔꯤ ꯀ ꯀ ꯀ ꯀ ꯀꯔꯤ ꯐꯖꯕ ꯀꯂ ꯀꯟꯇ꯭ꯔꯤꯅꯣꯅꯦ ꯑꯩꯈꯣꯏꯗꯗꯤ ꯏꯂꯥꯏ ꯂꯥꯏꯕ ꯑꯗꯨꯒ ꯃꯣꯏꯗꯤ ꯃꯣꯏꯗꯤ ꯑꯍꯥꯟꯕ ꯀꯩꯅꯣꯅꯤꯅꯀꯣ ꯅꯠꯇ꯭ꯔ ꯐꯥꯔꯁ ꯇꯥꯏꯝ ꯑꯣꯏꯀꯣ
ꯑꯗꯨ ꯐꯥꯎ ꯗ꯭ꯔꯣ ꯇꯥꯔꯗꯤ ꯁꯦꯀꯦꯟ ꯄ꯭ꯂꯦꯗꯁꯨ ꯗ꯭ꯔꯣ ꯇꯥꯔꯅꯤ
ꯑꯗꯨ ꯑꯦꯗ ꯑꯁ ꯎꯄꯥꯢ ꯂꯩꯇꯦ ꯎꯄꯥꯢ ꯂꯩꯇꯦ ꯎꯝ ꯍꯨꯖꯤꯛꯁꯨ ꯍꯨꯖꯤꯛꯁꯨ ꯏꯖꯤꯞ ꯏꯖꯤꯞ ꯀ ꯇꯨꯖꯝ ꯀꯩꯅꯣ ꯁꯥꯟꯅꯔꯈ ꯏꯖꯤꯞꯗ ꯀꯣꯜ ꯑꯃ ꯌꯥꯎꯔꯦ ꯍꯥꯏꯔꯦꯅꯦ
ꯎꯝ
ꯎꯝ ꯏꯖꯤꯞꯇꯁꯨ ꯑꯦꯗꯚꯥꯟꯇꯦꯖ ꯑꯃ ꯂꯩ ꯍꯥꯏꯕꯗꯤ ꯁꯦꯟꯇ꯭ꯔ ꯑꯣꯐ ꯋꯥꯔꯗ ꯁꯦꯟꯇ꯭ꯔ ꯑꯣꯐ ꯋꯥꯔꯗ ꯃꯥꯔꯃꯨꯁ ꯃꯥꯔꯃꯨꯁ ꯂꯩꯈ꯭ꯔꯦ ꯑꯗꯨ ꯒ ꯋꯤꯡꯒꯔꯗ ꯁꯂ ꯁꯂꯥꯅ ꯁꯂꯅꯦ ꯁꯤꯄꯤꯔꯦ
ꯁꯥꯂ ꯌꯥꯏ ꯌꯥꯏ
ꯎꯝ ꯑꯗꯨꯒ ꯍꯣꯏ ꯑꯗꯨꯒꯥ ꯑꯏꯅ ꯈꯪ ꯑꯩꯅ ꯑꯩꯅ ꯈꯪꯕꯗꯤ ꯁꯂꯥꯒꯤ ꯁꯂꯥꯅ ꯋꯥꯔꯜ ꯀꯞ ꯌꯥꯎꯕꯁꯦ ꯍꯟꯊꯛꯁꯤꯅ ꯑꯍꯥꯟꯕ ꯌꯥꯎꯕ ꯃꯥꯜꯂꯦꯀꯣ
ꯅꯪꯁꯨ
ꯅꯠꯇꯦ ꯑꯅꯤ ꯑꯍꯨꯝꯔꯛ ꯃꯔꯤꯔꯛ ꯌꯧꯔꯦ ꯌꯧꯔꯦꯗ ꯌꯥꯎꯈ꯭ꯔꯦꯗ ꯅꯪꯁꯨ
ꯑꯩꯗꯤ ꯁꯥꯂꯥ ꯌꯥꯎꯕꯗꯨꯣ ꯈꯪ ꯎꯗꯦꯅꯦ
ꯏꯁ ꯂꯣꯢꯔꯦꯍꯦ ꯅꯪꯁꯨ ꯈꯥꯟꯅ ꯐꯣꯔꯇꯤꯟ ꯇꯨ ꯊꯥꯎꯖꯟꯗ ꯁꯨ
ꯑꯗꯨꯀꯣ ꯇꯨ ꯊꯥꯎꯖꯟ ꯇꯨ ꯇꯨ ꯊꯥꯎꯖꯟ ꯇ꯭ꯋꯦꯟꯇꯤ ꯇꯨ ꯇ꯭ꯋꯦꯟꯇꯤ ꯇꯨꯅꯤꯀꯣ ꯍꯣꯢ ꯇ꯭ꯋꯦꯟꯇꯤ ꯇꯨꯒꯤ ꯋꯥꯔꯜ ꯀꯞꯇꯣ ꯏꯖꯤꯞ ꯁꯥꯟꯅꯕ ꯃꯥꯜꯂꯦ ꯁꯥꯟꯅꯕ ꯃꯥꯜꯂꯤꯅꯦ
ꯀ꯭ꯋꯥꯂꯤ ꯀ꯭ꯋꯥꯂꯤꯐꯥꯏ ꯇꯧꯗꯦ ꯃꯣꯏ
ꯍꯣꯏ ꯀ꯭ꯋꯥꯂꯤ ꯐꯥꯏꯚ ꯇꯧꯗꯦꯀꯣ ꯇ꯭ꯋꯦꯟꯇꯤ ꯇꯨꯗ ꯑꯥ ꯑꯩꯠꯇꯤꯟꯗꯁꯨ ꯎꯗꯦ ꯑꯩꯠꯇꯤꯟꯗꯁꯨ ꯎꯝ ꯑꯗꯨꯒꯥ ꯑꯗꯨꯒ ꯉꯔꯥꯡꯒꯤ ꯉꯔꯥꯡꯒꯤ ꯆꯦꯄꯦꯟꯒ ꯅꯦꯙꯔꯂꯦꯟꯒ ꯃꯦꯠꯁꯇꯨ ꯐꯖꯩ
ꯐꯖꯩꯌꯦ ꯐꯖꯩ ꯖꯄꯥꯟ ꯈꯣꯏ ꯐꯖꯩ
ꯆꯦꯄꯦꯟ ꯀꯌꯥꯃꯨꯛ ꯅꯩꯈꯥꯏꯕ꯭ꯔꯥ ꯂꯥꯁ ꯂꯥꯁ ꯃꯤꯅꯠ ꯂꯥꯁ ꯃꯤꯅꯠꯗ ꯔꯤꯀꯣꯜ ꯇꯧꯕꯗꯣ
ꯃꯤ ꯌꯥꯝ ꯄꯤꯛꯌꯦꯅꯦ ꯃꯤ ꯄꯤꯛꯏꯀꯣ ꯁꯥꯟꯅꯕ ꯄꯤꯛ ꯑꯗꯨ ꯋꯥꯏꯅꯦ
ꯎꯝ
ꯃꯤ ꯃꯤ ꯄꯤꯛꯄꯅꯤꯅ
ꯍꯣꯏ ꯃꯤ ꯃꯤ ꯌꯥꯝ ꯄꯤꯈꯤ ꯑꯗꯣ ꯑꯗꯨ ꯉꯥꯛꯛꯇꯅꯤ ꯑꯩꯅ ꯌꯦꯡꯉꯗꯤ ꯆꯦꯄꯦꯟ ꯆꯦꯄꯦꯟ ꯆꯄꯦꯟꯕꯨꯗꯤ ꯁꯥꯎꯠ ꯀꯣꯔꯤꯌꯥꯅ ꯃꯤ ꯈꯔ ꯆꯥꯎꯕ ꯃꯥꯜꯂꯦꯀꯣ
ꯍꯣꯏ ꯁꯥꯎꯠꯀꯣꯔꯤꯌꯥꯅ
ꯀ ꯌꯥꯎꯗꯨꯗꯤ ꯍꯩ ꯌꯥꯏꯅꯦ ꯃꯊꯪ ꯃꯊꯪ ꯁꯦꯀꯦꯟ ꯄꯂꯦ ꯃꯦꯛꯁꯤꯀꯣꯗ ꯁꯥꯟꯅꯒꯅꯤꯅꯦ
ꯁꯥꯎꯠ ꯀꯣꯔꯤꯌꯥꯅ ꯉꯝꯒꯔꯥꯅꯤ
ꯁꯔꯀꯥꯔꯌꯥꯅ ꯉꯝꯃꯅꯤ ꯍꯣꯏꯔ ꯁꯔꯀꯥꯔꯌꯥꯕꯨ ꯀꯣꯗꯦ ꯃꯦꯛꯁꯤ
ꯁꯔꯀꯣꯔꯤꯌꯥꯁꯨ ꯁꯀꯣꯔꯤꯁꯨ ꯀ꯭ꯋꯥꯔꯇꯔ ꯐꯥꯏꯟꯜ ꯌꯎꯕ ꯌꯥꯏꯍꯦ
ꯍꯣꯏ ꯆꯪꯉꯤꯅꯦ ꯌꯥꯏꯅꯦ ꯌꯥꯏꯅꯦ ꯇꯨ ꯊꯥꯎꯖꯟ ꯇꯋꯦꯟꯇꯤ ꯇꯨ ꯇꯨ ꯊꯥꯎꯖꯟ ꯇꯋꯦꯟꯇꯤ ꯇꯨꯒꯤ ꯋꯥꯔꯜ ꯀꯞꯇꯨ ꯅꯪ ꯅꯪ ꯅꯤꯡꯁꯤꯡ ꯅꯤꯡꯁꯤꯡꯕ꯭ꯔꯥ ꯖꯔꯃꯅꯤ ꯕꯨ ꯇꯨ ꯀꯣꯜꯁꯅꯪ
ꯗꯎ ꯅꯅꯦ ꯑꯗꯨ ꯗꯎꯅ
ꯑꯩ ꯇꯎ ꯅꯇꯦꯗ ꯇꯎ ꯅꯠ ꯑꯗꯨꯗ ꯍꯩꯕꯒꯤꯅꯤ ꯍꯩ ꯑꯣꯏ
ꯇꯎꯅꯅꯤꯗꯥꯎꯅ
ꯑꯦ ꯇꯥꯎꯅꯗꯦ ꯑꯩꯅ ꯑꯩꯅ ꯑꯩꯅ ꯅꯪꯒꯤ ꯆꯝꯃꯅꯤꯗ ꯏꯆꯝꯃꯅꯤꯒꯤ ꯃꯃꯤꯡ ꯄꯥꯏꯔꯗꯤ ꯅꯪ ꯅꯨꯡꯉꯥꯏꯗꯕꯀꯣ ꯎꯝ ꯅꯪꯗꯤ ꯄꯨꯡ ꯀꯌꯥꯗ ꯇꯨꯝ ꯇꯨꯝ꯭ꯔ
ꯄꯨꯡ ꯃꯔꯤꯗ
ꯄꯨꯡ ꯃꯔꯤꯗꯨꯗꯤ ꯑꯥ ꯑꯩꯗꯤ ꯉꯝꯃꯣꯏꯅꯦ ꯄꯨꯡ ꯃꯔꯤꯗꯤ ꯑꯩ ꯌꯥꯝ ꯐꯖꯅ ꯇꯨꯝ ꯐꯖꯅ ꯇꯨꯝꯕ ꯇꯨꯝꯗ꯭ꯔꯗꯤ ꯑꯩ ꯑꯗꯨ ꯋꯥꯡꯉꯅꯤꯅꯦ
ꯎꯝ ꯊꯕꯛ ꯆꯠꯄ꯭ꯔꯥ ꯅꯪ
ꯍꯣꯏ ꯄꯨꯡ ꯇꯔꯥꯃꯥꯊꯣꯏ ꯇꯔꯥꯃꯥꯊꯣꯏꯗ ꯔꯤꯄꯣꯔꯠ ꯇꯕꯨꯅꯤ
ꯄꯨꯡ ꯀꯌꯥꯗꯍꯜꯂꯛꯑꯦ
ꯑꯗꯨꯒ ꯄꯨꯡ ꯃꯔꯤ ꯄꯨꯡ ꯃꯔꯤꯗ ꯑꯃꯨꯛꯀ ꯄ꯭ꯔꯦꯛ ꯄꯤꯌꯦ ꯑꯗꯨꯒ ꯄꯨꯡ ꯃꯔꯤꯗꯒꯤ ꯄꯨꯡ ꯇꯔꯨꯛꯇ ꯑꯃꯨꯛꯀ ꯅꯨꯡꯊꯤꯟꯒꯤ ꯄꯨꯡ ꯇꯔꯨꯛꯇ ꯔꯤꯄꯣꯔꯠ ꯇꯧꯋꯦ ꯑꯗꯨꯒ ꯑꯥ ꯏꯚꯅꯤꯡ ꯇꯔꯥꯃꯊꯣꯏꯗꯑꯃꯨꯒ ꯐꯂꯣꯏꯅꯦ ꯎꯝ ꯎꯝ ꯅꯣꯏ ꯌꯨꯝꯅ ꯅꯪꯗꯤ ꯅꯪꯗꯤ ꯃꯤ ꯀꯌꯥꯕꯨꯛ ꯀꯣꯜ ꯇꯧꯕ ꯌꯥꯅꯤ ꯁꯤꯗꯤ
ꯋꯥ ꯉꯥꯡꯕ ꯌꯥꯗꯦ
ꯍꯥ
ꯑꯗꯨ ꯄꯨꯝꯕ ꯉꯥꯡꯕ ꯌꯥꯗꯦꯕ ꯉꯥꯡꯉꯨꯅꯨꯕ
ꯑ ꯑꯆꯥ ꯑꯆꯥ ꯑꯆꯥ ꯑꯆꯥ ꯑꯁ ꯇ ꯇꯨ ꯇꯨꯝꯕꯨꯗꯤ ꯇꯨꯅꯤꯡꯗꯦ ꯑꯃꯨꯛꯀ ꯍꯌꯦꯡ
ꯍꯌꯦꯡ ꯐꯥꯎꯅꯔꯁꯦ
ꯑ ꯍꯦꯛ ꯌꯥꯎꯕꯗꯣ ꯀꯣꯜ ꯇꯧꯁꯤꯀꯣ
ꯐꯔꯦ ꯐꯔꯦ ꯍꯌꯦꯡ ꯐꯥꯎꯅꯔꯁꯤꯀꯣ ꯃꯪꯐꯔꯁꯦ
ꯎꯝ ꯑꯩꯗꯤ ꯇꯨꯝꯃꯗꯤ ꯏꯖꯤꯄꯀ ꯕꯦꯜꯒꯄꯒꯤꯗꯣ ꯌꯦꯡꯕ ꯉꯝꯃꯔꯣꯏ
ꯐꯔꯦ ꯐꯔꯦ ꯇꯨꯝꯃꯣꯀꯣ
ꯆꯣꯞꯄ ꯄ